ꯑꯣ ꯅꯪꯒꯤ ꯋꯥꯔꯤꯗꯣ ꯑꯃꯨꯛ ꯂꯤꯔꯣ
ꯑꯩ ꯀꯔꯤ ꯋꯥꯔꯤꯔꯤ ꯑ ꯃꯥ ꯃꯥꯗ ꯂꯤꯁ ꯃꯟꯒꯤꯗꯤ ꯄꯥꯏꯅꯤꯡꯉꯥꯏ ꯂꯩꯔꯣꯏ ꯍꯥꯏꯕꯅꯤꯗ ꯍꯥꯏꯕꯗꯤ ꯃꯥꯅ ꯀꯔꯤ ꯄꯩꯁꯥ ꯄꯥꯏꯕ ꯍꯩꯇꯕꯅꯦꯕ ꯃꯥꯁꯨ ꯂꯤꯁꯤꯡ ꯇ꯭ꯋꯦꯟꯇꯤ ꯍꯦꯟꯕ ꯈꯛꯇ ꯑꯣꯏꯔꯅꯤ ꯑꯗꯨꯗꯣ ꯈꯪꯗꯦ ꯃꯥꯅ ꯁꯤꯟꯗꯣꯏ ꯁꯦꯟꯗꯣꯏꯗ ꯑꯗꯨꯝ ꯗꯤꯁ ꯃꯟꯗꯤꯦ ꯍꯨꯟꯒꯦ ꯍꯥꯏꯔꯗꯤ ꯑꯗꯨꯕꯨ ꯎꯝ ꯄꯤ ꯍꯥꯟꯅ ꯄꯤꯈ꯭ꯔꯦ ꯄꯤꯈ꯭ꯔꯒꯦ ꯍꯥꯏꯔꯗꯤ ꯄꯥꯏꯅꯤꯡꯉꯥꯏ ꯂꯩꯔꯣꯏ ꯍꯥꯏꯕꯅꯤ ꯃꯥ ꯄꯩꯁꯥ ꯄꯥꯏꯕ ꯍꯥꯏ ꯐ ꯇꯅꯤ ꯄꯕꯥ ꯃꯥ ꯁꯨ
ꯑꯣ ꯆꯥꯅꯤꯡꯕ ꯃꯥꯜꯂꯦ ꯃꯥꯁꯨ ꯑꯩꯈꯣꯏꯒꯨꯝꯅ ꯄꯩꯁꯥꯒꯤ ꯄꯩꯁꯥ ꯈꯤꯇꯪ ꯂꯩꯥꯏꯔꯁꯨ ꯑꯗꯨꯝ ꯆꯥꯅꯤꯡꯉꯥꯏ ꯆꯠꯅꯤꯡꯉꯥꯏ ꯄ꯭ꯂꯥꯟ ꯇꯧꯋꯦꯅ ꯑꯁ ꯑꯩꯈꯣꯏ ꯄꯨꯜꯅꯗꯤ ꯌꯥꯗꯤ ꯌꯥꯔ ꯈꯪꯉꯦꯗ
ꯎꯝ ꯄꯩꯁꯥꯗꯨꯗꯤ ꯍꯩꯇꯕ ꯉꯥꯛꯇꯅꯤ
ꯎꯝ ꯃꯔꯣꯛ ꯁꯅꯕꯗꯅ ꯍꯦꯟꯅ ꯐꯥꯏ
ꯑꯥ
ꯃꯔꯨꯞꯄꯨꯗꯤ ꯄꯤꯗ꯭ꯔꯗꯤ ꯌꯥꯗꯦꯅ ꯑꯗꯨꯒꯤ ꯃꯔꯨꯞ ꯁꯥꯟꯅꯕꯅ ꯍꯦꯟꯅ ꯐꯥꯅꯤꯡꯉꯥꯏ ꯃꯥꯟꯈ꯭ꯔꯦ
ꯀꯔꯤ
ꯃꯔꯨꯞ ꯁꯕꯗꯨꯅ ꯍꯦꯟꯅ ꯐꯥꯅꯤꯡꯉꯥꯏ ꯃꯥꯟꯈ꯭ꯔꯦꯕ ꯃꯄꯥꯟꯗ ꯂꯥꯏꯕ ꯃꯤꯁꯤꯡꯗꯤ ꯄꯩꯁꯥ ꯂꯥꯏꯔꯗꯤ ꯄꯥꯏꯕ ꯍꯩꯗꯦꯅ ꯑꯗꯨꯒꯤ
ꯑꯩꯒꯤ ꯑꯣꯅꯔ ꯇꯦꯛꯁ ꯊꯥꯔꯛꯑꯦ
ꯀꯔꯤꯔꯥ
ꯁꯤꯒꯤ ꯗꯨꯀꯥꯟꯒꯤ ꯃꯄꯨꯗꯣ ꯇꯦꯛꯁ ꯁꯥꯔꯛꯑꯦ ꯕꯣꯏꯁꯇ ꯇꯦꯛ ꯁꯥꯔꯛꯑꯦꯕ ꯑꯗꯣ ꯀꯔꯤꯔꯥ ꯈꯪꯗ‌ꯦ ꯌꯦꯡꯗꯦ ꯑꯩ ꯀꯤꯂꯣꯔꯏꯒꯦ
ꯅꯣꯏꯗꯤ ꯀꯔꯤ ꯀꯔꯤ ꯌꯦꯟꯁꯥꯡꯒꯨꯝꯕ ꯆꯥꯔꯒ ꯂꯩꯕ꯭ꯔꯣ ꯂꯅꯥꯇꯦ
ꯑꯥꯁ ꯈꯪꯡꯦꯗꯥ ꯝꯗꯥꯝꯁꯔ ꯅꯃꯀ ꯑꯗꯨꯗ ꯍ ꯑ ꯍ ꯃꯣ ꯑꯗꯨ ꯆꯑ ꯃꯕ ꯝ ꯆꯥꯔꯂ
ꯎꯝ ꯌꯥꯝ ꯍꯥꯎꯇ꯭ꯔꯁꯨ ꯆꯥꯅꯤꯡꯉꯥꯏ ꯂꯩꯥꯛꯕꯗꯣ ꯌꯥꯝ ꯐꯌꯦꯗ ꯑꯩꯈꯣꯏꯗꯤ ꯌꯦꯟꯁꯥꯡꯒꯨꯝꯕ ꯒꯤꯐꯇꯤꯔꯗꯤ ꯌꯥꯝ ꯍꯔꯥꯎꯔꯒ ꯂꯩꯥꯛꯑꯅꯦ
ꯑꯗꯨꯣꯟꯅ
ꯄꯩꯁꯥ ꯂꯩꯇꯕꯅꯤꯅ
ꯎꯝ
ꯃꯤꯅꯍꯟ ꯆꯥꯡꯗꯤ ꯄꯤꯔ ꯑꯦ ꯍꯔꯥꯎꯕꯗꯣ ꯌꯥꯝ ꯍꯥꯎꯇ꯭ꯔꯁꯨ
ꯅꯦ
ꯦꯛ ꯅꯨꯡꯊꯜꯗꯣ ꯈꯔ ꯀꯩꯅꯣ ꯇꯧꯕꯤꯕꯗꯗꯦꯛ ꯁꯗ
ꯎꯝ
ꯈꯔ ꯌꯦꯡ ꯍꯟꯕꯤꯕꯗꯣ ꯁꯦꯡꯉꯂ ꯍꯇ ꯑꯁ ꯍꯣꯏ ꯎꯝ ꯆꯅꯤꯡꯉꯦ
ꯑꯣ ꯌꯥꯝꯕ ꯃꯇꯝꯗ ꯑꯗꯣ ꯑꯁ ꯀꯔꯤ ꯍꯥꯏꯗꯣꯏꯔꯥ ꯃꯣꯔꯣꯛ ꯁꯣꯛꯁꯦꯡꯃꯦꯩꯗꯣ
ꯎꯝ
ꯌꯥꯝ ꯍꯥꯞꯄ꯭ꯔꯒ ꯌꯥꯝ ꯍꯥꯎꯕꯅꯦ ꯑꯗꯨ ꯌꯦꯟꯖꯥꯡꯗꯣ
ꯎꯝ
ꯆꯅꯤꯡꯉꯦ ꯅꯪ ꯍꯥꯏꯔ ꯍꯧꯗꯤ ꯈꯣꯏꯗꯁꯨꯣ ꯎꯝ ꯍꯧꯖꯤꯛ ꯁꯦ ꯌꯥꯝ ꯑꯦꯕꯥꯏꯂꯦꯕꯜ ꯑꯣꯏꯕ ꯃꯇꯝꯅꯦꯕ ꯑꯗꯣ ꯂꯝꯕꯤꯗꯣ ꯐꯖꯅ ꯆ ꯇꯕꯒꯤ ꯈꯔ ꯇꯥꯡꯉꯦ ꯍꯥꯏꯌꯦ ꯑꯩꯈꯣꯏ ꯗꯨꯀꯥꯟ ꯑꯁꯤ ꯑꯩꯈꯣꯏꯒꯤ ꯂꯩꯀꯥꯏꯗ ꯗꯨꯀꯥꯟ ꯐꯥꯝꯕ ꯃꯤꯁꯤꯡꯅ ꯎ ꯈꯔ ꯂꯥꯏꯕꯤꯌꯦ ꯈꯔ ꯇꯥꯡꯉꯦꯅ
ꯂꯧꯗ ꯀꯩꯅꯣ ꯑꯣꯏꯕꯒꯤ ꯂꯧ ꯂꯧ ꯀꯩꯅꯣ ꯑꯣꯏꯕꯒꯤꯅꯤꯀꯣ ꯍꯧꯖꯤꯛꯀꯥꯟ ꯑꯗꯨꯒꯨꯝꯕꯗꯣ ꯌꯥꯝꯕꯗꯣ
ꯎꯝ ꯃꯇꯥꯝꯅꯦꯕ ꯎꯝ ꯀꯔꯤ ꯍꯥꯏꯁꯤꯔꯥ ꯣꯏ ꯏꯁꯣꯏꯒꯤ ꯃꯇꯝꯅꯦꯕ ꯍꯟꯗꯛꯁꯦ ꯍꯧꯖꯤꯛꯁꯦ ꯑꯗꯨꯒꯤ ꯑꯁ ꯌꯥꯝꯌꯥꯝ ꯀ꯭ꯔꯥꯅꯤ ꯖꯨꯜꯂꯥꯏ ꯊꯛ ꯗꯤ ꯌꯥꯝ ꯌꯥꯝ ꯐꯪꯒꯅꯤꯔ
ꯆꯥꯟꯁ
ꯑꯦꯁ ꯂꯧꯊꯥꯎꯔꯒ ꯑꯁ ꯐꯨꯠꯂꯒ ꯆꯥꯕꯗꯣꯗꯣ ꯌꯥꯝ ꯍꯥꯎꯕꯗꯣ ꯀꯦꯈꯔ ꯍꯥꯥ ꯄ꯭ꯔꯒꯥ
ꯕꯣꯣꯟꯅ ꯉꯔꯥꯡ ꯏꯁꯄꯤꯅꯠꯁ ꯏꯁꯄꯤꯅꯠꯁꯀꯤ ꯃꯅꯥꯗꯣ ꯆꯥꯅꯤꯡꯉꯦ ꯍꯥꯏꯅ ꯍꯥꯏꯕ
ꯎꯝ
ꯑꯩꯅ ꯑꯁ ꯑꯗꯨꯗꯤ ꯍꯥꯎꯇꯕꯅꯦ ꯑꯗꯨꯒꯤ
ꯌꯥꯝꯦꯝ ꯍꯥꯎꯇꯗ ꯍꯥꯏ ꯀ ꯁꯣ
ꯃ ꯅꯝꯗꯣ ꯂꯩꯕꯒꯦꯗꯤ ꯄꯥꯝꯗꯦꯕ ꯂꯩꯕꯥꯛ ꯂꯩꯕꯥꯛ ꯃꯅꯝ ꯅꯝꯃꯦ
ꯂꯇꯤꯁ ꯄꯨꯗꯤ ꯌꯥꯝ ꯍꯋꯦ
ꯎꯝ ꯕ꯭ꯔꯤꯇꯤꯁꯄꯨꯗꯤ ꯄꯥ ꯍꯥꯎꯋꯦ ꯑꯗꯨ ꯄꯤꯅꯁꯀꯤ ꯃꯅꯥꯗꯣ ꯄꯥꯝꯃꯦ ꯃꯥ ꯣꯏꯜ ꯇꯧꯔꯒ ꯆꯥꯅꯤꯡꯉꯥꯏ ꯍꯥꯎꯗꯤꯦ ꯃꯥꯐꯥꯎ ꯇꯦꯁ ꯇꯧꯗ꯭ꯔꯤꯌꯦ ꯑꯗꯨ ꯑꯗꯨꯒꯤ ꯇ꯭ꯔꯥꯏ ꯇꯧꯅꯤꯡꯉꯦ ꯍꯥꯏꯅꯅ
ꯕꯣꯏꯜ ꯇꯧꯔꯒ ꯆꯥꯕꯗꯤ ꯑꯗꯨꯝ ꯌꯥꯏ ꯊꯥꯒꯨꯝꯕ ꯂꯩꯔꯗꯤ
ꯎꯝ
ꯃꯤꯛꯁ ꯇꯧꯔꯒ ꯆꯥꯕꯗꯣ ꯌꯥꯝ ꯍꯥꯎꯕꯅꯦ ꯁꯥ ꯂꯩꯒꯗꯤ
ꯎꯝ
ꯅꯍꯥꯟ ꯑꯗꯨꯒꯤ ꯃꯅꯥꯗꯣ ꯑꯩꯈꯣꯏ ꯅꯨꯇꯤ ꯑꯃ ꯑꯁꯤꯗ ꯐꯝꯕ ꯅꯨꯄꯤꯅ ꯎꯝ ꯍꯪꯒꯥꯝꯒꯨꯝꯅ ꯆꯥꯛ ꯊꯣꯡꯉꯁꯨ ꯍꯥꯎꯕꯅꯤ ꯍꯥꯏꯕ ꯑꯗꯣ ꯐꯣꯡꯉ ꯉꯏ ꯌꯥꯝꯝ ꯍꯥꯎ ꯇꯦꯗ ꯕꯣꯏꯜꯗꯤ ꯇꯧꯔ ꯑꯗꯨꯝ ꯍꯥꯎꯋꯦ ꯑꯗꯨ ꯑꯦꯟꯁꯥꯡꯗꯤ ꯍꯥꯎꯕ ꯆꯪꯕ ꯌꯥꯗꯦ ꯍꯣꯏꯁꯨ
ꯏ
ꯗꯦꯜꯂꯤꯒꯤ ꯁꯦꯜꯐꯇꯤ ꯀꯌꯥ ꯀꯌꯥꯔꯥ ꯅꯣꯏ ꯗꯨꯀꯥꯟꯗꯣ
ꯑꯩꯌꯥ ꯁꯦꯜꯁ ꯍꯥꯏꯒꯅꯨ ꯂꯥꯛꯇꯦ ꯃꯤ ꯂꯥꯛꯁꯦ
ꯁꯦꯡꯒꯤ ꯂꯤꯁꯤꯡ ꯑꯃ ꯐꯥꯎ ꯌꯣꯟꯗꯦ
ꯑꯁ ꯌꯣꯟꯗꯕ ꯅꯨꯃꯤꯠ ꯂꯩꯌꯦ ꯍꯧꯖꯤꯛꯀꯥꯟ ꯌꯣꯟꯗꯦ ꯑꯗꯨꯝꯥꯏꯅ ꯃꯤ ꯂꯥꯛꯇ
ꯄꯜꯂꯦꯍꯦ ꯅꯣꯏꯒꯤ ꯗꯨꯀꯥꯟꯁꯦ ꯅꯨꯡꯁꯤ ꯑꯃ ꯄꯨꯨꯕꯣ ꯅꯪꯒꯤꯁꯨꯅꯦ ꯅꯪ ꯃꯣꯏꯒꯤ ꯄꯣꯠꯇꯣ ꯁꯤꯠꯇ꯭ꯔꯗꯤ ꯅꯪꯒꯤꯗꯣ ꯌꯥꯔꯔꯣꯏꯕ ꯅꯪꯒꯤꯁꯨ
ꯍ ꯑꯗꯨꯒꯤꯅꯦ ꯎꯝ ꯑꯃ ꯃꯥ ꯃꯥꯅ ꯂꯥꯛꯑꯒ ꯑꯁ ꯅꯪ ꯁꯤꯗ ꯐꯝꯕꯁꯦ ꯁꯤꯠꯄ ꯋꯥꯠꯂꯝꯒꯅꯤꯀꯣ ꯍꯥꯏꯅ ꯍꯥꯏ ꯋꯥꯕꯥ ꯍꯣꯏ ꯋꯥꯠꯂꯦ ꯀꯣꯅ ꯈꯔ ꯑꯣꯏꯕꯒꯤꯦ ꯍꯥꯏꯅ ꯍꯥꯏꯕꯒꯤ ꯃ ꯄꯥꯟꯗ ꯋꯥꯔꯁꯅ ꯃꯄꯥꯟꯗ ꯐꯝꯃ ꯑꯗꯨꯅ ꯁꯦꯠꯀꯅꯤ ꯀꯔꯤꯒꯨꯝꯕ ꯌꯦꯡꯕ ꯑꯗꯨꯕꯨ ꯁꯤꯗ ꯐꯪꯒꯦ ꯍꯥꯏꯔꯗꯤ ꯌꯦꯟꯁꯥꯡ ꯃꯌꯥꯝꯗꯣ ꯃꯤ ꯃꯤꯅ ꯐꯪꯗꯕ ꯃꯌꯥꯝꯗꯣ ꯑꯗꯨꯝ ꯊꯃ
ꯑꯩꯈꯣꯏꯅ ꯂꯩꯒꯦ ꯍꯥꯏꯅ ꯂꯥꯛꯑꯁꯨ ꯂꯩꯕꯤꯒꯦ ꯍꯥꯏꯅ ꯂꯥꯛꯑꯁꯨ ꯄꯥꯝꯕꯗꯣ ꯂꯩꯇꯕꯅꯤꯅ ꯑꯗꯨꯝ ꯃꯥꯗ ꯆꯠꯂꯦ ꯍꯥꯏꯅ ꯍꯥꯏꯕ
ꯎꯝ
ꯍꯣꯏ ꯆꯨꯃꯦ
ꯎꯪ ꯁꯤꯕꯌꯦ ꯍꯥꯏꯔꯝꯕ ꯋꯥꯅꯤꯅ ꯑꯃꯛ ꯑꯗꯨ ꯉꯨꯝꯕ꯭ꯔꯦ ꯑ ꯃꯄꯨꯗꯁꯨ ꯑꯗꯨꯃꯥꯏꯅ ꯍꯋ ꯍꯥꯏꯌꯣꯟꯅ ꯈꯔ ꯄꯣꯠ ꯌꯦꯔꯒ ꯌꯥꯝ꯭ꯔꯒ ꯌꯣꯟꯁꯦꯅ
ꯍꯪꯗ ꯄꯨꯔꯛꯄ ꯅꯨꯃꯤꯠꯇꯨꯗꯤ ꯑꯗꯨꯝ ꯌꯥꯝꯃꯦ ꯏꯌꯥꯝꯕꯕꯨꯗꯤ ꯂꯄ ꯅꯨꯃꯤꯠꯇꯨꯅ ꯑꯌꯥꯝꯕꯗꯤ ꯑꯗꯨꯝ ꯆꯠꯈ꯭ꯔꯕꯅꯦꯕ
ꯑꯥ ꯑꯩꯈꯣꯏꯁꯨ ꯑꯗꯨꯃꯥꯏꯅ ꯇꯥꯛꯏꯗ ꯗꯨꯀꯥꯟ ꯑꯃꯗ ꯆꯪꯉꯒ ꯄꯣꯠ ꯌꯥꯝꯗ꯭ꯔꯗꯤ ꯂꯧꯅꯤꯡꯗꯦꯅ ꯌꯥ ꯑꯝꯕ ꯗꯨꯀꯥꯟ ꯈ ꯊꯙꯔ ꯉꯆꯥꯦ ꯅꯈꯣꯏꯁꯨꯣ ꯍꯞꯇꯥꯗ ꯄꯣꯠ ꯄꯨꯔꯛꯄꯗꯣ ꯀꯌꯥ ꯀꯌꯥꯒꯨꯝꯕ ꯁꯨꯕ꯭ꯔꯥ ꯍꯞꯇꯥꯗ ꯄꯣꯠ ꯊꯥꯕꯗꯣ ꯅꯣꯏ ꯗꯨꯀꯥꯟꯒꯤ
ꯑꯣ ꯍꯞꯇꯥꯞꯇꯥ ꯇꯗꯅꯅ ꯍꯥꯏꯕ ꯍꯞꯇꯥ ꯍꯞꯇꯥꯗ ꯄꯣꯠ ꯑꯗꯨꯝ ꯊꯥꯕ꯭ꯔꯥ ꯍꯥꯏꯕ꯭ꯔꯥ
ꯎꯝ ꯌꯣꯟꯅꯤꯡꯉꯥꯏꯗꯣ ꯑꯁꯤꯗꯒꯤ ꯑꯗꯨꯝ ꯊꯥꯕ꯭ꯔꯥ ꯍꯥꯏꯕꯅꯤꯗ
ꯑꯍꯣꯏ ꯑꯁꯤ ꯑꯩꯅ ꯌꯣꯟꯕꯗꯣ ꯂꯣꯏꯈ꯭ꯔꯗꯤ ꯀꯩꯅꯣ ꯇꯧꯕ ꯍꯧꯈ꯭ꯔꯗꯦ ꯑꯃꯨꯛꯀ ꯐꯅꯤ ꯍꯞꯇꯥ ꯍꯞꯇꯥ ꯍꯞꯇꯥꯗ ꯑꯃꯔꯛꯒꯨꯝꯕꯗꯤ ꯇ ꯇꯧꯕꯅꯤ
ꯑꯣ
ꯃꯣꯏꯒꯤꯗꯣꯗ ꯍꯥꯟꯅꯁꯨ ꯑꯗꯨꯝ ꯄꯣꯠ ꯌꯥꯝ ꯁꯤꯠꯇꯦ ꯍꯥꯏꯕ꯭ꯔꯥ
ꯑꯗꯨ ꯍꯪꯗꯦ ꯑꯩꯁꯨ ꯃꯄꯨꯗꯨꯣ ꯀꯩꯅꯣ ꯇꯧꯧꯕꯅꯤꯅ
ꯍꯉꯅꯥ ꯑꯩꯈꯣꯏ ꯅꯍꯥꯟꯈꯩꯁꯤ ꯑꯩꯈꯣꯏ ꯊꯕꯛ ꯇꯧꯕ ꯃꯇꯝꯗꯗꯤ ꯑꯣꯅꯥ ꯑꯩꯈꯣꯏ ꯏꯆꯦꯗꯨ ꯑꯗꯨꯝ ꯂꯣꯏꯅ ꯍꯥꯏꯌꯦꯅ
ꯎꯝ
ꯃꯔꯥꯡ ꯑꯃꯔꯒꯗꯤ ꯃꯤꯁꯨ ꯂꯥꯛꯇꯕ ꯅꯨꯃꯤꯠꯁꯨ ꯌꯥꯎꯋꯦ ꯃꯔꯛ ꯑꯃꯛꯒꯗꯤ ꯌꯥꯝ ꯆꯤꯟꯕꯁꯨ ꯌꯥꯎꯋꯦ ꯇꯋꯦꯅ ꯃꯣꯏꯕꯨꯁꯁꯨꯨ ꯅꯨꯡꯁꯤꯑ ꯇꯝꯔꯤ ꯌꯥꯝ ꯐꯥꯏ
ꯎꯝ ꯃꯤꯗꯤ ꯌꯥꯝ ꯐꯩꯌꯦ ꯁꯪꯕ ꯆꯝꯃꯦ ꯑꯣ ꯎꯝ
ꯌꯥꯝ ꯐꯩꯌꯦ ꯃꯣꯏꯗꯣ ꯊꯕꯥꯛ ꯇꯧꯕꯁꯨ ꯅꯨꯡꯉꯥꯏꯌꯦꯗ ꯑꯗꯨꯝ ꯑꯩꯈꯣꯏꯕꯨ ꯂꯨꯅ ꯇꯧꯋꯅ ꯑꯃꯨꯛ ꯑꯗꯨ ꯑꯣꯏꯔꯁꯨ ꯑꯁ ꯃꯥꯗꯨꯗꯤ ꯂꯜꯂꯨꯗꯤ ꯌꯥꯝ ꯆꯥꯕ ꯃꯥꯜꯂꯦꯗ ꯃꯥꯅꯁꯨ ꯑꯣꯏꯔꯝꯕ ꯌꯥꯏ
ꯍꯦꯕꯤ
ꯑꯃꯥꯗꯣ ꯂꯠꯂꯨ ꯌꯥꯝ ꯆꯥꯏꯅ ꯃꯅꯥꯛꯇ ꯂꯩꯥꯛꯏꯕ ꯅꯨꯄꯤꯗꯨꯗꯤ
ꯑꯥ ꯃꯥ ꯑꯃꯁꯨ ꯑꯣꯏꯔꯝꯃꯅꯤꯗ
ꯑꯣ ꯃꯥꯅꯁꯨ ꯑꯣꯏꯔꯝꯕ ꯌꯥꯏꯌꯦꯅ ꯈꯜꯂꯦ ꯑꯩꯁꯨ ꯁꯤ ꯍ ꯃ ꯑꯣꯏꯕꯨꯠꯇꯣ
ꯎꯝ
ꯎ ꯑꯗꯨꯗ ꯂꯥꯛꯄ ꯃꯤꯁꯤꯡꯗꯣ ꯑꯗꯨꯝ ꯊꯥ ꯑꯃ ꯑꯅꯤꯈꯛꯛꯇ ꯁꯨꯔꯒ ꯆꯠꯄ ꯃꯥꯜꯂꯦ ꯑꯩ ꯑꯩꯒꯤ ꯃꯊꯥꯡꯗ ꯂꯥꯛꯄ ꯅꯨꯄꯤꯗꯨꯁꯨ ꯑꯃꯨꯛ ꯇꯣꯛꯈ꯭ꯔꯦ
ꯁ ꯇꯔ ꯀ
ꯑꯗꯨ ꯅꯨꯄꯤꯗꯣ ꯀ꯭ꯂꯥꯁ ꯇꯨꯋꯦꯜꯕ ꯂꯣꯏꯔꯒ ꯃꯥꯗꯣ ꯕꯤ ꯑꯦꯒꯨꯝꯕ ꯇꯝꯅꯤꯡꯕ ꯃꯥꯜꯂꯦ ꯑꯩꯥꯏ ꯈꯟꯕꯅꯦ ꯃꯥꯁꯦ ꯀꯨꯏꯔꯣꯏꯅ ꯃꯕꯨꯡꯅꯁꯨ ꯌꯥꯔꯦ ꯍꯌꯦꯡ ꯅꯨꯡꯗꯥꯡꯗꯣ ꯊꯦꯡ ꯊꯦꯡꯅ ꯆꯠꯄꯒꯤ
ꯑꯩꯣꯏꯒꯤꯕꯁꯕꯤꯔꯗꯤꯁꯤꯜꯂꯦꯗ
ꯀꯕ
ꯑꯩꯈꯣꯏꯒꯤ ꯔꯥꯏꯁ ꯕꯦꯒꯗꯤ ꯊꯨꯝꯅꯦꯦꯕ ꯁꯤꯜꯂꯦꯕ
ꯑꯣ
ꯃꯈꯨꯝ ꯎꯝ ꯃꯈꯨꯝꯗ ꯑꯩꯅ ꯍꯥꯡ ꯀꯩꯅꯣ ꯀꯥꯏ ꯊꯣꯛꯣꯛꯄꯤꯕ ꯑꯗꯨꯒꯤ ꯃꯤꯛꯁ ꯇꯧꯒꯦ ꯍꯦꯅ ꯍꯧꯖꯤꯛ ꯇꯧꯛ ꯐꯅ ꯃꯍꯤ ꯈꯔ ꯊꯣꯛꯄ
ꯑꯣ ꯍꯛꯆꯥꯡꯒꯤꯗꯤ ꯐꯥꯕ ꯃꯥꯜꯂꯦ ꯑꯗꯨ ꯑꯣꯏꯔꯁꯨ
ꯎꯝ
ꯀꯨꯝꯅꯤꯡ ꯃꯍ ꯍꯥꯎꯈ꯭ꯔꯦꯗ ꯍꯣꯏꯗꯤ
ꯆꯂꯦꯗ ꯉꯟꯃꯟ꯭ꯔꯣ
ꯍꯣꯏ ꯉꯅꯤ ꯉꯟ ꯐꯜꯂꯦ
ꯉꯔꯥꯡꯒꯤ ꯃꯦꯠꯆ ꯉꯁꯤꯒꯤ ꯃꯦꯠꯆ ꯌꯦꯡꯕ꯭ꯔꯣ ꯀꯩꯅꯣꯒꯤ
ꯀꯣꯔꯤꯌꯥꯒꯗꯨꯔꯥ ꯭ꯔꯖꯤꯜ ꯑꯁ ꯌꯦꯒꯦ ꯇꯥꯎꯅꯦ ꯑꯗꯨꯣ ꯗꯗꯤꯒꯣꯟꯟ ꯅꯪ ꯍꯧꯒꯠꯂꯗꯤ ꯑꯩꯉꯣꯟꯗꯁꯨ ꯀꯧ ꯇꯔꯛꯑꯣ ꯍꯥꯏꯕ ꯑꯩꯅ ꯑꯗꯣ ꯃꯤꯁ ꯀꯣꯜꯗꯤ ꯂꯩꯔꯝꯃꯦ ꯑꯩ ꯈꯪꯗꯦ ꯐ ꯆꯥꯅ ꯇꯨꯝꯕꯒꯤ ꯑꯣꯏꯔꯝꯅꯤ ꯅꯅꯨꯡꯗ ꯉꯔꯥꯡꯁꯨ ꯑꯩꯗꯣ ꯊꯊꯣꯏꯎ ꯍꯦꯜꯂꯦꯕ ꯇꯨꯝꯕꯗꯣ ꯑꯗꯨꯏꯒꯤ
ꯎꯝ
ꯖꯤꯞꯅꯤ ꯖꯤꯞꯒꯣꯏ ꯀ꯭ꯔꯦꯒꯤ ꯃꯇꯝꯅ ꯃꯥꯅ ꯀꯣꯜ ꯇꯧꯔꯛꯄ
ꯇꯔꯝꯅꯤ
ꯑꯝ
ꯁꯞꯁꯇꯤꯇ꯭ꯌꯨꯠ ꯑꯣꯏꯕ ꯃꯥꯜꯂꯦꯀꯣ ꯉꯔꯥꯡ ꯅꯨꯡꯗꯥꯡꯗꯤ ꯁꯥꯟꯅꯕ ꯃꯥꯜꯂꯦꯀꯣ ꯅꯃꯔ
ꯎꯝ ꯁꯥꯟꯅꯕꯅꯦ ꯃꯣꯏ ꯐꯨꯗꯤ ꯁꯥꯟꯅꯗꯕ ꯃꯥꯜꯂꯦ ꯃꯥ ꯑꯁ ꯕꯤꯅꯤꯁꯤꯌꯁꯅ ꯑꯗꯨꯝ ꯀꯣ ꯇꯧꯋꯦꯗ ꯃꯥꯗꯣ ꯔꯦꯣꯃꯤꯗ꯭ꯔꯤꯒꯤ ꯄ꯭ꯂꯦꯌꯔꯅꯦ
ꯑ
ꯍ